ꯎꯝ ꯍꯜꯂꯣ ꯑꯥꯎ ꯎꯝꯍ
ꯆꯔꯨꯕꯣ
ꯆꯥꯗ꯭ꯔꯤꯌꯦ ꯍꯧꯖꯤꯛ ꯊꯣꯡꯕ ꯂꯣꯏꯕꯗ ꯉꯥꯏꯔꯦ
ꯑꯣ ꯑꯣ
ꯎ ꯅꯪꯗꯤ
ꯑꯩꯁꯨ ꯆꯥꯗ꯭ꯔꯤꯗ
ꯑꯣ
ꯂꯥꯝꯕ ꯉꯥꯏꯕꯅꯤ ꯈꯔ ꯂꯥꯝꯁꯅꯨꯅ
ꯑꯣ ꯅꯪ ꯊꯣꯡꯕ ꯂꯣꯏꯔꯕꯣ
ꯎꯝ ꯂꯣꯏꯔꯦ ꯊꯣꯡꯕꯕꯨꯗꯤ
ꯅꯥꯟ ꯊꯝꯕ꯭ꯔꯥ
ꯃꯣꯔꯅꯤꯡꯗ ꯏꯅꯥꯎꯄꯥ ꯊꯣꯡꯉꯤ
ꯑꯣ ꯏꯅꯥꯎꯄꯥꯒ ꯂꯩꯕ꯭ꯔꯣꯅꯤꯅ
ꯎꯝ
ꯑꯣ ꯐꯌꯦ
ꯅꯪꯗꯤ ꯀꯅꯥ ꯀꯅꯥ ꯂꯩꯕ꯭ꯔꯣ
ꯏ ꯊꯟꯗ
ꯑꯣ ꯍꯅ ꯎ ꯄꯥꯎ ꯐꯣꯅꯕ꯭ꯔꯅꯤꯕꯅꯤꯁꯦ
ꯈꯪꯗꯦ ꯑꯩꯁꯨ
ꯑ ꯏꯊꯟꯇ ꯍꯥꯏꯕꯗꯨꯗ ꯅꯨꯄꯤ ꯑꯃ ꯃꯊ ꯏꯊꯟꯗ ꯂꯩꯕ ꯋꯥꯔꯤ ꯑꯃ ꯍꯥꯟꯅ ꯁꯥꯟꯅꯈ꯭ꯔꯦꯕ
ꯑ ꯎꯝ ꯃꯄꯥꯟꯔꯣꯝꯗ ꯊꯕꯛ ꯇꯧꯋꯦ ꯍꯥꯏꯗꯣꯏꯔꯣ
ꯎꯝ ꯇꯧꯔꯝꯃꯦ ꯍꯣꯏ ꯑꯗ ꯍꯧꯖꯤꯛꯇꯤ
ꯑꯣ ꯑꯣ ꯑꯩꯁꯨ ꯑꯁꯤꯒꯨꯝꯕ ꯑꯗꯣ ꯅꯪꯒꯤ ꯅꯝꯕꯔꯁꯦ ꯑꯩ ꯁꯦꯚ ꯇꯧꯕꯤꯕꯀꯣ
ꯎꯝ
ꯑꯗꯣ ꯀꯥꯏꯗꯒꯤ ꯁꯦꯞ ꯇꯧꯕ꯭ꯔꯣ ꯍꯥꯏꯕꯗꯣ ꯑꯩ ꯈꯪꯗꯕ
ꯎꯝ ꯎꯝ ꯇꯧꯈ꯭ꯔꯦ ꯇꯧꯈ꯭ꯔꯦ ꯑꯗꯨꯝ ꯏꯕꯥꯅꯤ ꯍꯥꯟꯅ ꯇꯧꯈ꯭ꯔꯦ ꯀꯩ ꯊꯕꯛ ꯇꯧꯔꯤꯅꯣ ꯍꯧꯖꯤꯛ
ꯎꯝ ꯆꯠꯅꯤ ꯁꯦꯝꯔꯤꯌꯦꯦ
ꯑꯣ ꯍꯣ ꯍꯥꯎꯅꯤ ꯍꯦ ꯆꯥꯛ ꯂꯥꯝꯕ ꯍꯧꯔꯤꯍꯦ ꯆꯠꯅꯤ ꯍꯥꯏꯔꯒ
ꯁꯣꯏꯕꯨꯝꯒꯤ ꯐ꯭ꯔꯦꯁꯇꯣ ꯍꯪ ꯋꯥ ꯑ
ꯑꯣ ꯑꯩ ꯆꯠꯂꯝꯑꯝꯕ ꯍꯧꯔꯦꯍꯦ ꯆꯥꯊꯣꯛꯑꯒꯦ ꯍꯧꯖꯤꯛ ꯍꯥꯎꯕꯅꯤ ꯃꯇꯝꯅꯤꯅ ꯑꯁ
ꯑꯣ ꯅꯪ ꯆꯤꯡꯗ ꯂꯩꯕ꯭ꯔꯣ
ꯎꯝ ꯇꯝꯄꯥꯛꯇ ꯂꯩ
ꯑꯣ ꯑꯣ ꯑꯩꯈꯣꯏꯒꯤ ꯃꯥꯟꯅꯕ ꯃꯥꯜꯂꯦꯀꯣ ꯑꯗꯨꯗꯤ
ꯍꯥꯥ
ꯍꯣꯏ ꯃꯥꯟꯅꯕ ꯃꯥꯜꯂꯦꯕ ꯑꯗꯨꯗꯤ
ꯎꯝ ꯎꯝ ꯁ ꯅꯥꯡꯁꯜ
ꯍꯣꯏ ꯑꯍꯣꯏ ꯀꯣ ꯀꯣꯂꯦꯖ ꯇꯝꯔꯒ ꯇꯝꯄꯥꯛꯇ ꯂꯩꯌꯦ
ꯑꯣ ꯍꯣ ꯍꯣꯏ ꯅꯣꯏ ꯀ꯭ꯂꯥꯁ ꯂꯩꯇꯦ ꯉꯁꯤꯗꯤ
ꯎꯝ ꯉꯁꯤ ꯀ꯭ꯂꯥꯁꯇ ꯂꯩꯇꯦ ꯑꯗꯨꯕꯨ ꯄ꯭ꯔꯣꯒ꯭ꯔꯥꯝ ꯑꯃ ꯂꯩꯕ ꯑꯗꯨꯗꯒꯤ ꯆꯠꯀꯅꯤ
ꯎꯝ ꯎꯝ ꯁꯤꯃꯤꯁꯇꯔ ꯀꯌꯥꯔꯣ ꯅꯪ ꯍꯧꯖꯤꯛ
ꯊꯥꯔꯠ ꯆꯗ ꯇꯝꯕꯗ ꯉꯥꯏꯔꯤꯑꯦ
ꯑꯣ ꯍꯣꯏ ꯍꯣ ꯑꯗꯨꯏꯗꯤ ꯅꯨꯡꯉꯥꯏꯕ ꯃꯇꯝꯅꯤꯅꯦ ꯀꯣꯂꯦꯖ ꯃꯇꯝꯗꯤ ꯊꯥꯔꯠ ꯑꯩ ꯍꯣꯏ ꯀꯨꯏꯔꯦꯗ ꯂꯣꯏꯕ ꯈꯨꯏꯔꯦ
ꯑꯩ ꯀꯣꯜ ꯇꯧꯔꯗꯤ ꯂꯣꯏꯕ ꯉꯥꯛꯥꯛꯇ
ꯎꯝ ꯃꯣꯏ ꯑꯦꯠꯃꯤꯟꯗꯣ ꯑꯩꯈꯣꯏ
ꯑꯣ ꯎꯝ ꯀꯩꯅꯣ ꯅꯣꯏ ꯀꯣꯂꯦꯖ ꯃꯥꯟꯅꯕ꯭ꯔꯣ
ꯎꯝ ꯀꯣꯂꯦꯖꯁꯨ ꯃꯟꯅꯕ ꯑꯗꯨꯒ ꯌꯨꯅꯤꯚꯔꯁꯤꯇꯤꯁꯨ ꯃꯥꯟꯅꯕ
ꯑꯩꯈꯣꯏ ꯑꯗꯨꯗꯥ ꯃꯥꯟꯅꯔꯝꯅꯤ ꯑꯗꯨꯗꯤ
ꯎꯝ
ꯑ ꯑꯗꯣ ꯎꯝ
ꯎꯝ
ꯃꯥꯗꯣ ꯇꯤ ꯑꯦꯁ ꯌꯨꯒꯨꯝꯕꯗ ꯌꯥꯎꯕ꯭ꯔꯣꯀꯣ ꯑꯩꯈꯣꯏꯒꯤ ꯑꯦꯗꯃꯤꯟꯗꯣ
ꯑꯥ ꯍꯣ ꯌꯥꯎꯕꯅꯦ
ꯑꯣ ꯑꯣ ꯑꯗꯣ ꯅꯪꯗꯤ ꯌꯥꯎꯕ꯭ꯔꯣ
ꯑꯩꯗꯤ ꯗꯤꯄꯥꯔꯠꯃꯦꯟꯒꯤ ꯑꯣꯏꯅ ꯇꯧꯋꯤꯗ ꯑꯩꯈꯣꯏ ꯗꯤꯄꯥꯔꯠꯃꯦꯟ ꯀꯣꯃꯔꯁ ꯗꯤꯄꯥꯔꯠꯃꯦꯟꯒꯤ ꯀ ꯑꯣꯏ
ꯑ
ꯍꯣꯏ
ꯑꯩꯁꯨꯅꯦ
ꯎꯝ ꯀꯃꯔꯁ ꯑꯩꯅ ꯀꯩꯅꯣ ꯕꯤ ꯕꯤ ꯑꯦ ꯂꯧꯕ
ꯑꯣ ꯅꯪꯁꯨ ꯕꯤꯕꯤꯌꯦ
ꯎꯝ
ꯑꯣ ꯐ ꯗꯁꯕꯤ ꯂꯧꯕꯅꯦ
ꯑꯣ ꯍꯧꯖꯤꯛ ꯍꯧꯖꯤꯛꯔꯣ ꯅꯠꯇ꯭ꯔꯒ ꯑꯩꯈꯣꯏꯒꯤ ꯃꯇꯝꯗ ꯍꯥꯏꯕ꯭ꯔꯣ
ꯅꯪꯒꯤ ꯕꯦꯆ ꯑꯣꯏꯔꯝꯅꯦ
ꯑꯣ ꯑꯦꯠꯃꯤꯟꯗꯣ ꯑꯦꯠꯃꯤꯟꯗꯣ ꯅꯪ ꯑꯦꯠꯃꯤꯟꯗꯨꯗꯤ ꯅꯠꯇꯦꯀꯣ
ꯍꯣꯏ ꯑꯇꯣꯞꯄꯅꯦ ꯕꯤꯕꯤ ꯑ ꯂꯥꯎꯕꯀꯣ ꯃꯥꯁꯨ ꯑꯩ ꯑꯗꯨꯗꯥꯁꯨ
ꯑꯣ ꯍꯣ ꯀꯅꯥ ꯑꯣꯏꯁꯤꯠꯂ ꯈꯪꯗꯦꯀꯣ
ꯅꯪ ꯇꯨ ꯊꯥꯎꯖꯟ ꯇ꯭ꯋꯦꯟꯇꯤ ꯊ꯭ꯔꯤꯗ ꯀꯅꯔ ꯂꯩꯕꯗ
ꯇ꯭ꯋꯦꯟꯇꯤ ꯇꯨꯗ
ꯑꯣ ꯑꯗꯨꯗꯤ ꯅꯣꯏꯒꯤ ꯖꯨꯅꯤꯌꯔ ꯑꯣꯏꯝꯅꯦ ꯑꯩꯒꯤ ꯗꯥꯅ
ꯎꯝꯝ
ꯇ꯭ꯋꯦꯟꯇꯤ ꯊ꯭ꯔꯤꯗ ꯂꯣꯏꯒꯗꯧꯕ ꯕꯦꯠꯁ ꯂꯩꯇꯦꯗ
ꯀꯩꯒꯤ
ꯎꯝ ꯇ꯭ꯋꯦꯟꯇꯤ ꯇꯨꯗ ꯂꯣꯏꯒꯅꯤ ꯇꯨ ꯊꯥꯎꯖꯟ ꯅꯥꯏꯟꯇꯤꯟꯗ ꯍꯧꯔꯒ ꯇ꯭ꯋꯦꯟꯇꯤ ꯇꯨꯗ ꯂꯣꯏꯒꯅꯦꯕ ꯊ꯭ꯔꯤ ꯏꯔꯁꯀꯤꯗꯤ ꯑꯗꯨ ꯇ꯭ꯋꯦꯟꯇꯤ ꯊ꯭ꯔꯤꯗꯗꯤ ꯐꯔꯛ ꯇꯥꯗ꯭ꯔꯣ ꯑꯩꯈꯣꯏꯒꯤ ꯕꯦꯁ ꯑꯣꯏꯔꯝꯃꯅꯤ ꯎꯝ ꯂꯦꯡꯃꯩꯔꯣ ꯔꯣꯡꯃꯩꯔꯣ ꯅꯣꯏꯒꯤ ꯗꯗꯥꯗꯣ ꯎ ꯑꯣ ꯔꯣꯡꯃꯩꯗꯤ ꯑꯩꯈꯣꯏꯗ ꯑꯍꯨꯝ ꯈꯛꯇꯅꯤꯅꯦ ꯑꯩꯈꯣꯏ ꯕꯦꯁꯇ
ꯑꯣ ꯄꯥꯝꯃꯩ ꯌꯥꯕꯅꯦ
ꯄꯃ
ꯎꯝ
ꯑꯣ ꯎꯝ ꯑꯩꯈꯣꯏ ꯕꯦꯁ ꯅꯠꯇ꯭ꯔꯦ ꯑꯗꯨꯗꯤ
ꯑꯣ ꯑꯩꯁꯦ ꯇꯨ ꯊꯥꯎꯖꯟ ꯇ꯭ꯋꯦꯟꯇꯤ ꯊ꯭ꯔꯤꯗ ꯃꯣꯏ ꯂꯣꯏꯕ ꯀꯨꯝꯨꯝ ꯇꯧꯕ ꯀꯣ
ꯎꯝ ꯎꯝ ꯎꯝ ꯎꯝ ꯎꯝ ꯑꯗꯨꯁꯨ ꯍꯣꯏ ꯑꯗꯨꯁꯨ ꯆꯨꯝꯂꯝꯒꯅꯤ ꯍꯣꯏ ꯑꯩ ꯈꯟꯕꯗ ꯁꯣꯏꯔꯦ ꯇ꯭ꯋꯦꯟꯇꯤ ꯊ꯭ꯔꯤꯗ ꯂꯣꯏꯕ ꯀꯩꯅꯣꯁꯨ ꯌꯥꯎꯔꯝꯒꯅꯤ
ꯅꯣꯏꯒꯤ ꯑꯗꯨꯖꯨꯅ ꯑꯣꯏꯔꯨꯔꯣ ꯃꯥꯜꯂꯦ
ꯎꯝ ꯎꯝ ꯎꯝ ꯑꯣ ꯑꯩ ꯎꯝ ꯑꯩꯈꯣꯏ ꯖꯨꯅꯤꯌꯔ ꯑꯣꯏꯔꯝꯒꯅꯤ ꯑꯗꯨꯗꯤ
ꯑꯣ
ꯅꯨꯡꯉꯥꯏꯕꯅꯦ
ꯀꯣꯂꯦꯖ ꯃꯇꯝꯗ ꯅ ꯍꯧꯖꯤꯛ ꯇꯝꯂꯤꯕ ꯍꯧꯖꯤꯛ ꯇꯝꯂꯤꯕ ꯁꯤꯃꯤꯁꯇꯔꯗꯨ ꯍꯦꯟꯅ ꯅꯨꯡꯉꯥꯏꯕ ꯃꯇꯝꯅꯤ ꯍꯥꯏꯕꯗꯤ ꯃꯤꯁꯨ ꯁꯨ ꯑꯗꯨꯝ ꯃꯔꯨꯞꯁꯤꯡꯁꯨ ꯈꯪꯅꯔꯛꯄ ꯃꯇꯝꯅꯦꯕ
ꯎꯝ ꯎꯝ
ꯍꯥꯟꯅꯗꯤ ꯐꯥꯔꯁ ꯁꯤꯦꯃꯤꯁꯇꯔ ꯀꯥꯔꯤꯉꯩꯗꯗꯤ ꯃꯤ ꯀꯌꯥꯝ ꯈꯪꯅꯗꯦꯕ ꯁꯦꯀꯦꯟ ꯁꯤꯃꯤꯁꯇꯔ ꯊꯥꯔꯠ ꯁꯦꯃꯤꯁꯇꯔꯗꯤ ꯑꯗꯨꯝ ꯃꯤꯁꯨ ꯌꯥꯝ ꯈꯪꯅꯔꯛꯀꯅꯤ ꯑꯗꯨꯒ ꯏꯁꯄꯣꯔꯠꯁꯀꯨꯝꯕ ꯌꯥꯝ ꯌꯥꯝ ꯇꯧꯔꯛꯀꯅꯤ
ꯎꯝ ꯎꯝ
ꯐꯪꯁꯟꯒꯨꯝꯕ ꯑꯗꯨꯝ ꯅꯨꯡꯉꯥꯏꯕ ꯃꯇꯝꯅꯤ ꯑꯗꯨ ꯅꯪꯒꯤ ꯀꯣꯂꯦꯖ ꯂꯥꯏꯐꯇꯨ ꯐꯖꯅ ꯅꯨꯡꯉꯥꯏꯍꯧꯔꯣ ꯏꯟꯖꯣꯏ
ꯍ ꯅꯁ ꯅꯁ ꯑꯣꯖꯅ ꯅꯩꯈꯤꯕ ꯃꯥꯅꯤ
ꯑꯁ ꯑꯁ ꯐꯖꯅ ꯇꯧꯕ ꯅꯨꯡꯉꯥꯏꯈꯤꯕꯅꯤꯍꯦ ꯃꯇꯝꯁꯨ ꯌꯥꯝꯅ ꯂꯩꯌꯦꯕ ꯑꯗꯨ ꯃꯇꯝꯗꯗꯤ ꯀꯣꯂꯦꯖ ꯃꯇꯝꯗꯣ ꯑꯗꯨꯝ ꯉ ꯂꯥꯡꯕ ꯀꯣꯠꯄ ꯑꯗꯨ ꯌꯥꯝ ꯅꯨꯡꯉꯥꯏꯌꯦꯕ
ꯍꯣꯏ ꯍꯣꯏ
ꯍꯥꯏꯕꯗꯤ ꯑꯗꯨꯒꯤ ꯃꯇꯝꯗꯗꯤ ꯋꯥꯈꯜꯁꯦ ꯅꯨꯡꯉꯥꯏꯕ ꯋꯥꯈꯜ ꯋꯥꯕ ꯂꯩꯇꯕ ꯍꯥꯏꯕꯗꯤ ꯐꯦꯃꯤꯂꯤꯒꯤꯁꯨ ꯈꯟꯗꯦ ꯐ꯭ꯌꯨꯆꯔꯒꯤꯁꯨ ꯌꯥꯝ ꯈꯟꯗꯦ ꯑꯗꯨ ꯅꯨꯡꯉꯥꯏꯕ ꯃꯇꯝꯅꯦꯕ
ꯎꯝ ꯎꯝ
ꯅꯣꯏꯒꯤꯗꯤ ꯈꯪꯗꯦ ꯑꯩꯈꯣꯏꯗꯤ ꯑꯗꯨꯝ ꯈꯟꯗꯕꯒꯤꯗꯀꯣ ꯅꯨꯡꯉꯥꯏꯕꯗꯣ ꯑꯗꯨꯒ ꯀꯣꯂꯦꯖ ꯂꯣꯏꯔꯒ ꯑꯗꯨ ꯑꯈꯟꯕ ꯍꯧꯔꯦ ꯑꯩꯒꯤ ꯄꯨꯟꯁꯤꯁꯦ ꯍꯥꯏꯅꯀꯣ ꯀꯃꯥꯏ ꯑꯣꯏꯔꯛꯀꯦꯔꯥ ꯍꯥꯏꯕꯗꯨ ꯈꯟꯕ ꯍꯧꯔꯦ ꯑꯗꯨꯒ ꯑꯗꯨꯗ ꯈꯟꯕ ꯍꯧꯔꯦ ꯑꯗꯨꯒ ꯃꯁꯇꯔ ꯂꯣꯏꯔꯒ ꯑꯁ ꯑꯗꯨꯗꯗꯤ ꯎꯝ ꯇꯨꯝꯕ ꯆꯥꯕ ꯈꯪꯗꯕꯅꯤꯀꯣ
ꯑꯣ
ꯑꯗꯨꯅ ꯑꯩꯅ ꯍꯥꯏꯅꯤꯡꯕꯗꯤ ꯀꯣꯏꯌꯣ ꯂꯥꯡꯉꯣ ꯑꯦꯟꯖꯣꯏ ꯇꯧꯋ ꯑꯗꯨ ꯅꯪꯒꯤ ꯂꯥꯏꯔꯤꯛ ꯅꯪꯅ ꯇꯧꯔꯤꯕ ꯊꯕꯛꯇꯣ ꯐꯖꯅ ꯇ ꯑꯣ
ꯀꯣꯂꯦꯖ ꯅꯠꯇꯦ ꯅꯠꯇꯦ ꯑꯗꯨꯝ ꯇꯥꯕ ꯉꯥꯏꯗ ꯑꯩꯗꯤ ꯎꯝ ꯅꯪ ꯃꯁꯇꯔ ꯇꯝꯕꯁꯦ ꯌꯥꯝ ꯂꯨꯕ꯭ꯔꯣ
ꯃꯥꯁꯇꯔ ꯇꯝꯕꯗꯤ ꯂꯨꯗ꯭ꯔꯦꯗ ꯅꯨꯡꯉꯥꯏꯗ
ꯎꯝ ꯑꯦꯝ ꯕꯤ ꯑꯦ ꯑꯦꯝ ꯕꯤ ꯑꯦꯅꯤꯀꯣ ꯅꯪ ꯇꯝꯕꯗꯣ ꯑꯦꯝꯕꯤ ꯑꯦꯁꯦ ꯄꯩꯁꯥ ꯌꯥꯝ ꯆꯪꯉꯦ ꯍꯥꯏꯌꯦ ꯀꯣ
ꯍꯣꯏ ꯄꯩꯁꯥ ꯌꯥꯝ ꯆꯪꯕꯅꯤ ꯀꯣꯔꯁꯅꯦ ꯑꯗꯨꯕꯨ ꯑꯗꯨꯝ ꯅꯪꯒꯤ ꯏꯁꯀꯣꯂꯔꯁꯤꯞꯅ ꯃꯦꯅꯦꯖ ꯇꯧꯕ ꯌꯥꯏꯗ
ꯑꯣ ꯑꯣꯝ ꯑꯣꯝ
ꯑꯦꯁ ꯇꯤꯒꯤ ꯏꯁꯀꯣꯂꯥꯔꯁꯤꯞꯇꯣ
ꯍꯝ ꯍꯝ
ꯑꯗꯨꯝ ꯅꯣꯔꯃꯦꯜꯗ ꯊꯥꯔꯇꯤꯒꯨꯝꯕ ꯆꯪꯒꯅꯤ
ꯅꯪ ꯑ ꯃꯥꯁꯇꯔ ꯅꯝꯕꯗꯣ
ꯎꯝ
ꯇꯝꯕ꯭ꯔꯣ ꯅꯠꯇ꯭ꯔꯒ ꯃꯄꯥꯟꯔꯣꯗ ꯇꯝꯕ꯭ꯔꯣ
ꯎꯝ ꯑꯩꯈꯣꯏꯗ ꯇꯝꯕꯅꯤꯗ ꯌꯨꯅꯤꯚꯔ ꯑꯩꯈꯣꯏꯒꯤ ꯌꯨꯅꯤꯕꯔꯁꯤꯇꯤꯗ
ꯎ
ꯎꯝ ꯅꯨꯡꯉꯥꯏꯕꯅꯦ ꯅꯪꯁꯨ ꯑꯗꯨꯗ ꯇꯝꯃꯣ ꯇꯝꯅꯤꯡꯉꯗꯤ
ꯍꯣꯏ ꯇꯝꯁꯨ ꯇꯝꯅꯤꯡꯉꯦ ꯑꯗꯨꯕꯨ ꯑꯩꯗꯣ ꯕꯤꯕꯤ ꯂꯧꯗꯕꯀꯣꯕꯤ ꯀꯣꯝꯅꯧꯕꯀꯣ
ꯎꯝ
ꯀ ꯇꯝꯅꯤꯡꯉꯦ ꯍꯥꯏꯅꯗꯤ ꯑꯗꯨꯝ ꯂꯩꯌꯦ ꯑꯗꯨꯕꯨ ꯈꯪꯗꯦ ꯎꯝ ꯑꯩꯈꯣꯏꯁꯦ ꯇꯈ꯭ꯔꯦ ꯈ ꯈꯋꯥꯗꯗꯤꯗꯤ ꯍꯨꯉꯕꯨ ꯀꯣ
ꯎꯝ
ꯑꯗꯨꯒꯤ ꯈꯪꯗ꯭ꯔꯦ ꯍꯧꯖꯤꯛꯇꯤ
ꯑꯥ ꯑꯗꯨꯅꯤ ꯅꯪꯅ ꯑꯦꯝ ꯕꯤ ꯑꯦ ꯇꯝꯒꯦ ꯍꯥꯏꯔꯁꯨ ꯎꯝ ꯅꯪꯒꯤ ꯏꯁꯇ꯭ꯔꯤꯝꯗꯣ ꯌꯥꯏ ꯑꯩꯅ ꯑꯦꯝ ꯕꯤ ꯀꯣꯝ ꯇꯝꯕꯁꯤꯡꯅ ꯑꯗꯨꯝ ꯆꯪꯂꯛꯄ ꯌꯥꯏ
ꯑꯣ ꯑꯩ ꯍꯣꯏ ꯑꯩ ꯕꯤ ꯕꯤ ꯑꯦꯗꯤ ꯂꯧꯒꯦ ꯍꯥꯏꯅ ꯑꯩꯗꯣ ꯇ꯭ꯋꯦꯜꯐꯇꯒꯤ ꯑꯗꯨꯝ ꯈꯟꯅꯔꯒ ꯂꯩꯕ ꯑꯗꯨꯗꯦ ꯋꯥ
ꯎꯝ
ꯑꯗꯣ ꯑꯩꯒꯤ ꯑꯦꯠꯃꯤꯁꯟ ꯗꯦꯠꯇꯣ ꯈꯔ ꯐꯔꯛ ꯇꯥꯕꯀꯣ
ꯎꯝ
ꯎ ꯕꯤ ꯀꯣꯝ ꯑꯦꯗꯃꯤꯁꯟꯒꯤ ꯅꯨꯃꯤꯠꯇꯤ ꯇꯥꯔꯦ ꯑꯗꯨꯒ ꯎ ꯕꯤꯕꯤ ꯑꯦꯒꯤ ꯗꯤ ꯂꯥꯛꯇ꯭ꯔꯤꯑꯕ
ꯎꯝ
ꯑꯗꯣ ꯑꯩꯈꯣꯏꯗ ꯃꯤ ꯂꯩꯇꯕ ꯂꯩꯕꯀꯣ ꯑꯗꯨꯒꯤ ꯍꯟꯅ ꯌꯨꯝꯗ ꯍꯜꯂꯛꯅꯤꯉꯥꯏ ꯑꯦꯠꯃꯤꯁꯟ ꯗꯥꯏꯔꯦꯛ ꯇꯧꯈ꯭ꯔꯕ ꯑꯗꯨꯒꯤ ꯎꯄꯥꯏ ꯂꯩꯇꯕꯤꯗ ꯑꯗꯨꯝ ꯕꯤꯀꯣꯝ ꯂꯧꯈ꯭ꯔꯦ ꯑꯩꯁꯨ
ꯅꯪꯗꯤ ꯑꯗꯨꯝ ꯅꯪꯅ ꯑꯅꯤ ꯑꯄ꯭ꯂꯥꯏ ꯇꯧꯕ ꯕꯤ ꯀꯣꯝꯁꯨ ꯑꯦꯄ꯭ꯂꯥꯏ ꯇꯧꯕꯤꯕ ꯕꯤ ꯕꯤ ꯑꯦꯁꯨ ꯇꯧꯕꯤꯕ ꯎ ꯍꯣꯏꯅꯦ ꯑꯁꯦꯡꯕꯅꯤꯅꯦ ꯑꯩꯈꯣꯏꯒꯤ ꯂꯩꯐꯝꯁꯦ ꯑꯗꯨꯝ ꯁꯤꯇꯨꯋꯦꯁꯟ ꯐꯠꯇ꯭ꯔꯗꯤ ꯑꯗꯨꯝ ꯌꯥꯗꯤ ꯌꯥꯗꯕꯅꯦ
ꯍꯣꯏ
ꯈꯔ ꯉꯥꯏꯔꯒ ꯇꯧꯕꯁꯨ ꯌꯥꯕꯅꯤꯅꯦ ꯅꯪꯁꯨ ꯅꯪꯅ ꯇꯁꯦꯡꯅ ꯄꯥꯝꯃꯗꯤ ꯀꯩꯅꯣꯗꯣ ꯄꯤ ꯄꯤꯌꯦꯗꯣ
ꯍꯪꯗꯦ ꯑꯩꯁꯨ ꯑꯗꯨꯝ ꯈꯔ ꯔꯦꯝꯁ ꯇꯧꯒꯅꯤꯅ ꯀꯣ ꯃꯤ ꯈꯔ ꯃꯤ ꯂꯩꯗꯕꯁꯨ ꯂꯩꯕ ꯑꯗꯨꯒꯤ ꯀꯔꯤꯁꯨ ꯍꯟꯕ ꯊꯣꯛꯇ꯭ꯔꯦ ꯑꯗꯨꯝ ꯌꯥ ꯌꯥꯕꯗꯣ ꯇꯧꯔꯅ ꯑꯗꯨꯝ ꯇꯧꯈ꯭ꯔꯦ
ꯎꯝ ꯎꯝ ꯍꯣꯏꯅꯦ ꯑꯗꯨꯒꯤ ꯁꯤꯇꯨꯋꯦꯁꯟ ꯅꯪ ꯁꯤꯇꯨꯋꯦꯁꯟꯗꯨꯗꯤ ꯍꯣꯏ ꯃꯤ ꯐꯦꯃꯤꯂꯤꯗ ꯂꯩꯇꯕꯗꯤ ꯑꯗꯨꯝ ꯋꯥꯈꯟꯁꯨ ꯊꯣꯔꯔꯣꯏꯕ
ꯍ
ꯎ ꯋꯥꯈꯟꯗ ꯅꯨꯡꯉꯥꯏ ꯇꯥꯕꯥ ꯒꯤꯀꯣ ꯃꯥꯁꯇ꯭ꯔ ꯇꯝꯃꯣ ꯃꯄꯥꯟꯗ ꯇꯝꯒꯦꯁꯨ ꯌꯥꯏ ꯑꯦꯝ ꯌꯨꯗꯥ